ꯑ
ꯍꯜꯂꯣ
ꯎꯝ
ꯋꯔꯤꯗꯣ ꯀꯟꯇꯤꯅꯌꯔ ꯇꯧꯔꯁꯦꯀꯣ
ꯎꯝ ꯎꯝꯝ ꯇꯧꯔꯣꯇꯧꯔꯣ
ꯊꯥꯖꯔꯅꯨꯀꯣ ꯖꯁ ꯏꯁꯇꯣꯔꯤꯅꯤꯀꯣ ꯑꯩꯅ ꯍꯥꯏꯁꯦ
ꯊꯖꯩ
ꯊꯖꯔ ꯢꯁꯇꯣꯔꯤꯑꯣꯏꯅꯤ
ꯏꯁꯇꯣꯔꯤꯃꯥꯟꯗꯦ
ꯃꯥ ꯃꯃꯥꯗꯣ
ꯎꯝ
ꯃꯃꯥꯁꯨ ꯑꯗꯨꯝ ꯆꯠꯈ꯭ꯔꯦꯕ ꯑꯗꯨꯒꯤꯗꯣ ꯑꯗꯨꯗꯤ ꯑꯩꯅ ꯃꯉꯣꯟꯗ ꯌꯥꯝ ꯅꯨꯡꯁꯤꯔꯛꯄ ꯍꯥꯏꯕ ꯇꯥꯔꯦ ꯑꯗꯣ
ꯎ
ꯑꯗꯨꯗꯒꯤꯗꯤ ꯑꯩꯁꯦ ꯑꯗꯨꯝ ꯌꯥꯝ ꯅꯨꯡꯁꯤꯔꯦ ꯑꯗꯨꯒ ꯃꯥꯁꯨ ꯑꯩꯉꯟꯗꯤ ꯌꯥꯝ ꯅꯨꯡꯁꯤꯔꯝꯕꯅꯦꯕ
ꯑꯣ
ꯑꯗꯨꯠꯇꯕ ꯂꯥꯁꯤꯗꯤ ꯃꯥ ꯃꯌꯨꯝꯗ ꯆꯠꯈꯤꯕ ꯃꯇꯨꯡꯗꯒꯤ ꯑꯃꯨꯛ ꯀꯣꯂꯦꯖ ꯀꯥꯅꯤꯉꯥꯏ ꯍꯜꯂꯛꯄ ꯀꯥꯟꯗꯒꯤꯗꯤ ꯑꯗꯨꯝ ꯏꯕꯅꯤ ꯋꯥꯔꯤꯁꯦ ꯑꯗꯨꯝ ꯇꯣꯉꯥꯟ ꯂꯥꯛꯈ꯭ꯔꯦꯕ ꯇꯣꯉꯥꯟꯅ ꯂꯥꯛꯈ꯭ꯔꯦꯕ ꯃꯥꯅ ꯚꯠ ꯌꯥꯎꯗ꯭ꯔꯦ ꯀꯩ ꯀꯥ ꯑꯩꯗ ꯑꯗꯨꯝ ꯍꯥꯏꯔꯛꯈ꯭ꯔꯦꯕ ꯑꯗꯨꯗꯒꯤ ꯑꯩꯅꯗꯤ ꯅꯨꯡꯁꯤꯕꯅꯤꯅ ꯑꯩꯁꯦ ꯃꯥꯅ ꯇꯣꯛꯈ꯭ꯔꯁꯤ ꯍꯥꯏꯕ ꯃꯇꯨꯡꯗ ꯑꯩꯅ ꯃꯉꯣꯟꯗ ꯇ꯭ꯔꯥꯏ ꯇꯧꯔꯤꯁꯦ ꯇꯨ ꯃꯟꯁꯇꯤ ꯑꯗꯨꯝ ꯇ꯭ꯔꯥꯏ ꯇꯧꯋꯦꯕ ꯑꯗꯨ ꯑꯣꯏꯔꯁꯨ ꯃꯥꯅꯗꯤ ꯇꯣꯛꯛꯑꯁꯦ ꯍꯥꯏꯌꯦ ꯇꯣꯛꯑꯁꯦ ꯍꯥꯏꯔꯁꯨ ꯀꯣꯜꯗꯤ ꯑꯗꯨꯝ ꯇꯧꯁꯤ ꯆꯅꯦꯕ
ꯑꯩ ꯈꯪꯉꯦ ꯑꯗꯣ ꯀꯔꯤ ꯇꯧꯕ꯭ꯔꯥ ꯍꯥꯏꯕꯗꯨ
ꯑꯩꯁꯨ ꯅꯨꯄꯥꯅꯤꯅ ꯗꯔꯀꯥꯔ ꯇꯥꯗ꯭ꯔꯦꯗ ꯅꯨꯄꯤꯗꯨꯕꯨ ꯃꯥ ꯈꯛꯇꯪꯣ ꯀꯥꯏꯔ ꯑꯩꯁꯨ ꯑꯗꯨꯝ ꯀꯣꯜ ꯇꯧꯔꯛꯇ꯭ꯦꯔꯤꯕ ꯍꯧꯖꯤꯛꯇꯤ ꯑꯗꯨꯒꯤ ꯂꯕꯛ ꯐꯥꯕꯗꯒꯤ ꯄꯩꯁꯥꯁꯦ ꯀꯔꯤ ꯂꯥꯛꯇꯦꯅꯣ ꯊꯤꯔꯦꯕ ꯑꯗꯣ ꯑꯩ ꯁꯤꯛꯁ ꯀꯦꯁꯦ ꯑꯗꯨꯝ ꯁꯤꯛꯁ ꯀꯦꯁꯨ ꯑꯩ ꯑꯗꯨꯝ ꯃꯥꯡꯉꯦꯕ ꯄꯩꯁꯥ ꯇꯥꯅꯤꯉꯥꯏ ꯄꯩꯁꯥ ꯊꯥꯗꯕ ꯀꯥꯟꯗ ꯃꯥꯡꯉꯦ ꯍꯥꯏꯕꯗꯤ ꯍꯥꯏꯗ꯭ꯔꯤ ꯑꯗꯨ ꯊꯕꯛꯁꯦ ꯍꯧꯔꯅꯤꯅꯦ ꯍꯥꯏꯌꯦ ꯑꯩ ꯁꯤꯛꯁ ꯀꯦꯗꯤ ꯄꯤꯈ꯭ꯔꯕꯅꯦꯕ ꯑꯗꯣ ꯍꯧꯖꯤꯛ ꯊꯕꯛꯁꯨ ꯍꯧ ꯇꯔꯗꯤ ꯑꯗꯨꯝ ꯂꯩꯕꯅꯤꯗ ꯑꯗꯨꯗ ꯅꯪ ꯑꯗꯨꯝ ꯅꯪ ꯐꯪꯕ ꯍꯥꯏꯕ ꯇꯥꯔꯦ ꯀꯣꯜ ꯇꯧꯅꯤꯡꯁꯦ ꯑꯣ ꯑꯔꯗ ꯏꯕꯥꯅꯤꯁꯦ ꯑꯗꯨꯝ ꯅꯨꯡꯁꯤꯔꯛꯑꯒ ꯇꯧꯔꯛꯄꯁꯦ ꯑꯁ ꯋꯥꯟ ꯏꯌꯥꯔ ꯍꯦꯟꯈ꯭ꯔꯦꯗ ꯋꯥꯟ ꯋꯥꯟ ꯑꯦꯟ ꯍꯥꯐ ꯏꯌꯥꯔ ꯍꯥꯏꯕ ꯇꯥꯔꯦ ꯈ꯭ꯔꯤꯁꯃꯁ ꯇꯂꯗꯦ ꯑꯗꯨ ꯃꯥꯁꯨꯁꯨ ꯑꯩꯈꯣꯏ ꯈꯨꯟ ꯃꯅꯥꯛꯇꯤ ꯑꯣꯏꯕꯅꯤꯅ ꯈ꯭ꯔꯤꯁꯃꯥꯁ ꯀꯨꯝꯕꯗ ꯑꯗꯨꯝ ꯊꯦꯡꯅꯔꯛꯑꯦ ꯈ꯭ꯔꯤꯁꯃꯁ ꯑꯩꯅ ꯃꯥꯒꯤ ꯑꯗꯨꯝ ꯑꯆꯥꯄꯣꯠꯒꯨꯝꯕ ꯑꯗꯨꯝ ꯄꯤꯌꯥꯏ ꯑꯦ ꯃꯥꯅꯁꯨ ꯑꯩꯒꯤ ꯑꯗꯨꯝ ꯄꯣꯠ ꯆꯩꯩ ꯈꯔ ꯈꯔ ꯑꯗꯨꯝ ꯃꯥꯅꯁꯨ ꯂꯩꯕꯤꯌꯦ ꯄꯩꯁꯥꯗꯤ ꯇꯤꯟ ꯃ ꯅꯨꯄꯤꯤ ꯀꯣꯏꯕꯤꯁꯦ ꯑꯗꯨꯒꯤ ꯑꯩꯁꯨꯟꯒꯤ ꯇꯧꯈ꯭ꯔꯕꯅꯤꯗ ꯈ꯭ꯔꯤꯁꯃꯥꯁ ꯃꯇꯝ ꯌꯧꯔꯦ ꯄꯩꯁꯥ ꯌꯥꯝ ꯇꯤꯡꯕꯅꯦ ꯅꯨꯄꯤ ꯀꯣꯏꯔꯨꯁꯦ
ꯍ
ꯅꯨꯄꯤꯒꯤꯁꯨ ꯂꯩꯅꯤꯡꯕ ꯑꯩꯒꯤꯁꯨ ꯂꯩꯅꯤꯡꯕ ꯑꯗꯒꯤ ꯅꯨꯄꯤꯒꯤ ꯐ꯭ꯂꯥꯋꯔ ꯂꯩꯁꯨ ꯂꯩꯕꯤꯔꯦ ꯐꯨꯔꯤꯠꯁꯨ ꯂꯩꯕꯤꯔꯦ ꯗꯔꯀꯥꯔ ꯇꯥꯕꯁꯤꯡ ꯑꯩ ꯑꯗꯨꯝ ꯂꯩꯔꯤ ꯂꯩꯕꯤꯔꯤꯅꯦ ꯃꯥ ꯅꯨꯡꯁꯤꯕ ꯀꯥꯟꯗ ꯑꯗꯨꯗ ꯑꯩꯁꯨ ꯊꯥꯖꯩꯗ ꯃꯥꯅ ꯋꯥꯟꯗꯦꯗꯤ ꯑꯃꯨꯕꯨ ꯂꯥꯛꯀꯅꯤ ꯍꯥꯏ
ꯎꯝ ꯂꯥꯛꯀꯅꯤ ꯍ ꯂꯥꯛꯀꯅꯤ
ꯏꯁꯇꯣꯔꯤꯅꯤꯀꯣ ꯑꯩꯅ ꯍꯥꯏꯔꯤꯁꯦ ꯊꯖ ꯊꯥꯖꯕ ꯏꯁꯇꯣꯔꯤꯗꯤ ꯅ ꯇꯀꯣꯁꯦ ꯐꯦꯚꯔꯤꯠ ꯇ
ꯅꯪꯅ ꯊꯥꯖꯒꯅꯨ ꯍꯥꯏꯔꯁꯨ ꯑꯩꯗꯤ ꯊꯥꯖꯩꯔꯦ
ꯅꯪꯉꯣꯟꯗꯒꯤꯗꯤ ꯃꯁꯛꯁꯦ ꯐꯖꯕꯗꯤ ꯅꯠꯇꯦꯗ ꯅꯪꯅ ꯐꯖꯕ ꯃꯥꯜꯂꯦ
ꯑꯦꯂ ꯃꯅꯤꯗꯥ
ꯅꯪꯅ ꯋꯥꯡꯁꯨ ꯋꯥꯡꯉꯦ ꯅꯉꯣꯟꯗꯒꯤꯗꯤ ꯁꯤꯅꯤꯌꯔꯗꯤ ꯑꯣꯏꯌꯦ ꯋꯥꯟ ꯏꯌꯥꯔ ꯑꯩꯅꯗꯤ ꯅꯪ ꯍꯧꯖꯤꯛ ꯀ꯭ꯂꯥꯁ ꯇꯨꯋꯜꯕ ꯀꯥꯏꯔꯦꯗꯅ ꯅꯨꯡꯉꯥꯏꯅꯤꯡꯗꯤ ꯑꯩ ꯁꯤꯅꯤꯌꯔ ꯑꯣꯏꯕ ꯆꯍꯤ ꯑꯅꯤꯅꯦꯕ ꯑꯩꯅ ꯁꯤꯅꯤꯌꯔ ꯑꯣꯏꯕ ꯑꯩ ꯀ꯭ꯂꯥꯁ ꯇꯕ ꯂꯩꯕꯁ ꯇꯨ ꯊꯥꯎꯖꯟ ꯇ꯭ꯋꯦꯟꯇꯤ ꯇꯨꯗꯒꯤ ꯀ꯭ꯂꯥꯁ ꯇꯧꯔ ꯂꯣꯏꯔꯤꯕꯅꯦꯕ ꯑꯗꯨꯗꯤ ꯃꯥꯅꯗꯤ ꯇꯨ ꯊꯥꯎꯖꯟ ꯇ꯭ꯋꯦꯟꯇꯤ ꯊ꯭ꯔꯤꯗ ꯀ꯭ꯂꯥꯁ ꯇꯧꯍꯜꯂꯣꯏꯕ
ꯎꯝ
ꯑꯩꯅ ꯃꯉꯣꯟꯗ ꯌꯦꯡꯉꯛꯏꯁꯦ ꯀꯣꯜꯗꯤ ꯇꯧꯗꯦꯕ ꯑꯗꯨ ꯑꯩꯅ ꯃꯉꯣꯟꯗ ꯑꯗꯨꯝ ꯄꯝꯅꯔꯛꯏꯁꯦ ꯀ꯭ꯂꯥꯁ ꯇꯨꯋꯦꯜꯐ ꯑꯩ ꯕꯣꯔꯗ ꯊꯥꯗ꯭ꯔꯤꯉꯩꯗ ꯃꯉꯣꯟ ꯑꯗꯨꯝ ꯄꯥꯝꯃꯛꯑꯦꯕ ꯑꯗ ꯑꯗꯨꯒ ꯑꯩꯅ ꯀ꯭ꯂꯥꯁ ꯇꯧꯔ ꯍꯥꯏꯔꯒ ꯃꯉꯣꯟꯗ ꯑꯗꯨꯝ ꯀꯣꯜ ꯇꯧꯔꯛꯦ ꯑꯁꯤ ꯏꯟꯖꯤꯅꯤꯌꯥꯔꯤꯡ ꯇꯝꯕ ꯍꯧꯕ ꯀꯥꯟꯅꯤ
ꯑꯣ ꯍ ꯌꯥꯝ ꯅꯨꯡꯁꯤꯕ ꯋꯥꯔꯤꯉꯗ
ꯍꯥꯎ ꯑꯗꯨꯝ ꯏꯁꯇꯣꯔꯤꯅꯤꯅ ꯑꯗꯨꯝ ꯊꯥꯖꯗꯤ ꯊꯥꯖꯒꯦꯅ ꯑꯗꯨꯝ ꯁ ꯏꯁꯇꯣꯔꯤ ꯌꯥꯕꯇꯥ
ꯍꯌꯦꯡꯒꯤ ꯆꯥꯔꯖ ꯀꯥꯗꯣꯏꯔꯣ
ꯑꯁ ꯑꯩ ꯆꯠꯂꯣꯏꯗ
ꯀꯩ ꯀꯩ ꯒꯤ
ꯆꯟꯇ ꯆꯄꯠꯇꯂꯦ
ꯅꯃꯥꯟꯅꯕꯤ ꯂꯩꯗ꯭ꯔꯣ
ꯂꯩꯌꯦ ꯑꯗꯨ ꯑꯣꯏꯔꯁꯨ ꯆꯠꯂꯣꯏꯌꯦꯦ ꯃꯣꯏ
ꯃꯥꯅꯦꯗꯤ ꯀꯩ ꯀꯣꯂꯦꯖ ꯀ ꯀꯩ ꯁ꯭ꯀꯨꯜ ꯀꯥꯔꯦꯅꯣ
ꯎꯝ ꯏꯕꯅꯤ ꯆꯠꯅꯦ
ꯎ ꯂꯩꯃꯤꯟꯅꯕꯁꯨ ꯅꯛꯕ꯭ꯔꯣ
ꯎꯝ ꯑꯗꯨꯅ ꯑꯦ ꯔꯦꯟ ꯔꯦꯟ ꯑꯃꯗꯀꯣ
ꯎꯝ
ꯂꯩꯕ ꯑꯗꯨꯒ ꯔꯨꯝꯗꯤ ꯇꯣꯉꯥꯟꯕ
ꯎꯝ ꯅꯃꯥꯟꯅꯕꯤ ꯁꯥꯒꯩꯗꯤ ꯀꯩꯅꯣ
ꯑꯩꯒ ꯁꯦꯝ ꯁꯦꯝ
ꯑꯁ ꯐꯔꯛ ꯇꯥꯅꯦ ꯑꯩꯈꯣꯏꯁꯦ ꯏꯆꯤꯟ ꯏꯅꯥꯎ ꯇꯥꯕꯅꯤꯅ ꯈꯔ ꯇꯥꯗ꯭ꯔꯣꯕ
ꯇꯥꯏꯌꯦ ꯇꯥꯏ ꯑꯩꯅ ꯈ꯭ꯋꯥꯏꯗꯒꯤ ꯄꯥꯝꯖꯗꯕꯁꯦ ꯑꯁꯤꯅꯤ
ꯑꯁꯦꯡꯕ
ꯑ ꯖ ꯁꯤ ꯏꯁꯇꯣꯔꯤꯅꯦ ꯑꯩꯅ ꯍꯥꯏꯔꯤꯁꯤ ꯊꯥꯖꯗꯤ ꯊꯥꯖꯔꯅꯤ ꯎꯝ ꯏꯟꯇꯔꯦꯁꯇꯤꯡ ꯑꯣꯏꯅ ꯉꯥꯡꯕꯤꯕ ꯋꯥꯅꯤꯗ ꯃꯥꯅꯗꯤ ꯏꯁꯣꯔꯒꯤ ꯅꯨꯄꯥ ꯏꯁꯣꯔ ꯑꯣꯏꯕꯁꯦ ꯄꯥꯝꯃꯦ ꯍꯥꯏꯌꯦꯕ ꯑꯗꯣ ꯑꯩꯅ ꯏꯁꯁꯣ ꯑꯣꯏꯒꯅꯤ ꯑꯁꯤꯅꯦꯕ ꯑꯩꯅ ꯃꯉꯣꯟꯟꯅ ꯌꯥꯅꯉꯥꯏ ꯅꯤꯡꯗ ꯄꯤꯉ ꯑꯗꯨꯒ ꯀ ꯃꯥꯅ ꯌꯥꯗꯕꯛꯇ ꯑꯗꯣ ꯍꯧꯖꯤꯛ ꯐꯥꯎꯔꯗꯤ ꯃꯥ ꯅꯨꯄꯥꯗꯤ ꯀꯣꯏꯗ꯭ꯔꯤ ꯑꯩꯁꯨ ꯈꯪꯉꯤ ꯑꯗꯨꯗꯤꯕꯤꯗꯤ ꯑꯩꯁꯨ ꯑ ꯑꯠ ꯑꯁ ꯑꯗꯨꯝ ꯉꯥꯏꯕ ꯇꯥꯦꯅ ꯉ ꯍ ꯑ ꯐꯔꯁꯨꯁꯨ ꯐꯔꯁꯅꯤꯅ ꯑꯗꯨꯝ ꯃꯨꯣꯏ ꯐꯣꯟ ꯇꯧꯕꯗ ꯌꯥꯝ ꯋꯥꯏ ꯅꯪꯅꯦꯗꯤ ꯅꯁꯛꯇꯤ ꯐꯖꯕ ꯃꯥꯜꯂꯦꯗ ꯃꯉꯣꯟꯗꯒꯤꯗꯤ ꯃꯥꯗꯦ ꯅꯦꯝꯁꯨ ꯅꯝ
ꯃꯥ ꯍꯦꯂꯦ
ꯍꯦꯟꯗꯦ ꯅꯦꯝꯁꯨ ꯅꯦꯝꯃꯦ ꯑꯗꯨꯒ ꯅꯪꯗꯤ ꯋꯥꯡꯉ ꯋꯥꯡꯁꯨ ꯋꯥꯡꯉꯦꯅ ꯃꯥꯁꯨ ꯅꯦꯝꯁꯨ ꯅꯦꯝꯃꯦ ꯑꯗꯨꯒ ꯀꯩ ꯍꯥꯏꯁꯨ ꯏꯒꯣꯁꯨ ꯌꯥꯝ ꯀꯟꯅ ꯃꯥꯜꯂꯦꯗ ꯅꯪꯗꯤ ꯅꯪꯗꯤ ꯏꯒꯣ ꯂꯩꯒꯗꯧ ꯃꯥꯜꯂꯦ
ꯏꯒꯣ
ꯂꯩꯥꯏ ꯀꯗ ꯃꯥꯗꯦꯕ ꯍꯣꯏ
ꯂꯩꯩꯒꯗꯕ ꯃꯥꯅꯦꯦ
ꯂꯩꯒꯗꯧꯕ ꯃꯥꯟꯗꯦꯕ
ꯑꯥ
ꯂꯩꯔꯨꯔꯣ ꯅꯪꯁꯨ ꯏꯒꯣ
ꯎ ꯋꯥꯩꯗꯤ ꯑꯩꯗꯤ ꯎ ꯑꯗꯨꯔꯦ ꯑꯩꯅꯄꯝꯗꯒ ꯃꯤꯔꯗꯤ ꯏꯒꯦ
ꯀꯩꯒꯤꯅꯣ ꯑꯗꯨꯗꯤ ꯏꯒꯣ ꯂꯩꯗ꯭ꯔꯗꯤ ꯅꯪ ꯅꯨꯡꯁꯤꯅꯕ ꯅꯨꯄꯥ ꯇꯣꯛꯅꯔꯤꯁꯦ ꯏꯒꯣ ꯂꯩꯇ꯭ꯔꯦꯗꯤ ꯇꯣꯛꯅꯔꯣꯏꯗꯅ
ꯌꯥꯝ ꯂꯩꯩꯖꯕꯒꯦ
ꯅꯨꯄꯥ ꯅꯨꯄꯥꯅ ꯇꯣꯛꯁꯦ ꯍꯥꯏꯅ ꯍꯥꯟꯅ ꯍꯥꯏꯕ꯭ꯔꯥ ꯅꯠꯇ꯭ꯔꯒ ꯅꯪꯅ ꯍꯥꯏꯔꯕ꯭ꯔꯥ
ꯍ ꯁꯤ ꯍꯃꯨ ꯋꯥꯔꯤ ꯆ ꯍ ꯌꯥꯔꯗꯦ
ꯏꯟꯇꯔꯦꯁꯇꯤꯡꯒꯤ ꯑꯣꯏꯅ ꯑꯗꯨꯝ ꯂꯤꯌꯦꯗꯅ
ꯎꯝ
ꯑ ꯍꯥꯏꯗꯗꯤ ꯀꯩꯒꯤꯅꯣ ꯅꯪ ꯗꯥꯎ ꯊꯣꯡꯉꯁꯤ ꯉꯁꯤ
ꯗꯥꯜ ꯊꯣꯡꯗ꯭ꯔꯗꯤ ꯀꯅꯥ ꯊꯣꯡ ꯍꯥꯏꯥꯏꯔꯣ ꯅꯪ ꯊꯣꯡ ꯍꯥꯏꯔꯣ ꯀꯔꯤ ꯊꯣꯡ ꯍꯥꯏꯥꯏꯔꯣ
ꯊ ꯑꯥꯎ ꯊꯣꯡꯃꯤ ꯌꯥ
ꯍꯥꯎꯕ ꯆꯥꯕ ꯌꯥꯗ꯭ꯔꯦ ꯍꯧꯖꯤꯛꯀꯁꯦ
ꯍꯦꯡ ꯍ
ꯍꯥꯎ ꯇꯨ ꯐꯥꯁ ꯆꯅꯤ ꯍꯥꯏꯗ ꯏꯗꯤꯦ
ꯑꯍꯥꯎꯕ ꯆꯥꯅꯕ ꯍꯨꯠ ꯅꯥꯒꯂꯕꯅꯤꯅ ꯈꯨꯟꯗꯒꯤ ꯄꯩꯁꯥ ꯈꯔ ꯊꯥꯔꯛꯑꯣ ꯍꯥꯏꯕ ꯌꯥꯗ꯭ꯔꯣ ꯭ꯔꯣꯌꯂꯔ ꯀꯦꯖꯤ ꯀꯦꯖꯤ ꯇꯪꯈꯥꯏꯒꯨꯝꯕ
ꯍꯥꯏꯩꯃꯟꯗꯨꯨꯒꯤ ꯇꯗ꯭ꯔꯅꯦꯅꯦ
ꯅꯪ ꯀ꯭ꯂꯥꯁ ꯆꯠꯕꯤ ꯑꯣꯛꯇꯣꯅ ꯆꯠꯄ꯭ꯔꯥ ꯅꯠꯇ꯭ꯔꯒ ꯀꯃꯥꯏꯅ ꯆꯠꯄ꯭ꯔꯥ
ꯎꯝ ꯑꯩ ꯈꯣꯡꯅ ꯆꯠꯂꯦ
ꯅꯅꯥꯕ꯭ꯔꯣ ꯅꯣꯏ ꯀꯣ ꯅꯣꯏ ꯏꯁꯀꯨꯜ
ꯎꯝ ꯈꯤꯇꯪꯅ ꯑꯦ
ꯗꯗꯤ ꯌꯥꯏ
ꯎꯝ ꯑꯗꯨꯒꯤ ꯈꯔ ꯐꯔꯕꯅꯤꯅꯦ
ꯑ ꯑꯦ ꯅꯪꯅꯥ ꯃ ꯃꯐꯝꯗꯅꯐꯝ ꯊꯥꯕꯅꯦ ꯑꯩꯈꯣꯏꯗꯤ ꯀꯣꯂꯦꯖꯀ ꯑꯩꯈꯣꯏ ꯌꯨꯅꯤꯚꯔꯁꯤꯇꯤꯗ
ꯑꯥ
ꯌꯥꯝ ꯑꯄꯅꯦꯅꯗꯤ ꯕꯥꯁ ꯆ
ꯑꯣ
ꯑꯟꯑꯣꯗꯤꯕꯜ ꯑꯟꯏꯟꯇꯦꯜꯂꯤꯖꯦꯕꯜ ꯍ
ꯀꯔꯤꯒꯤ ꯑꯗꯨꯗ ꯂꯩꯕꯔ꯭ꯅꯦ
ꯁ ꯎ ꯏꯟꯖꯌꯔ ꯑꯣꯏꯒꯦ ꯂꯩꯔꯤ
ꯑꯟꯏꯟꯇꯦꯜꯂꯤꯖꯦꯕꯜ
ꯍꯥ
ꯈꯔ ꯅꯛꯄ ꯃꯐꯝꯗ ꯂꯩꯕ ꯌꯥꯗ꯭ꯔꯣ
ꯍꯣꯏ ꯔꯦꯟ ꯂꯩꯕꯗꯤ ꯇꯟꯕ ꯑꯗꯨꯒꯤ ꯍꯣꯁꯄꯤꯇꯦꯜꯗ ꯑꯣꯏꯅ ꯑꯝꯍꯝ ꯔꯦꯟ ꯂꯩꯕꯗꯤ ꯇꯟꯕ ꯑꯗꯨꯒꯤ ꯍꯣꯁꯇꯦꯜ ꯑꯣꯏꯅ ꯂꯩꯕꯅꯤꯗ
ꯑꯟꯑꯣꯗꯤꯕꯜ
ꯔꯦꯟ ꯂꯩꯔꯗꯤ ꯑꯩꯈꯣꯏꯅ ꯆꯥꯛ ꯌꯦꯟꯁꯥꯡ ꯊꯣꯡꯉꯅꯤ
ꯑꯟꯑꯣꯗꯤꯕꯜ
ꯑꯗꯨ ꯇꯥꯡ ꯔꯦꯟ ꯂꯩꯔꯗꯤ ꯑꯩꯈꯣꯏꯅ ꯆꯥꯛ ꯌꯦꯟꯁꯥꯡꯗꯣ
ꯎꯝ
ꯑꯩꯈꯣꯏꯅ ꯊꯣꯡꯉꯅꯤ ꯑꯩꯈꯣꯏꯗꯤ ꯀ꯭ꯂꯥꯁꯁꯦ ꯅꯥꯏꯟ ꯗꯒꯤ ꯁꯤꯛꯁ ꯐꯥꯏꯚ ꯁꯤꯛꯁ ꯐꯥꯎ ꯑꯗꯨꯝ ꯀꯥꯏꯌꯦꯕ ꯑꯗꯨꯗꯤ ꯅꯪꯉꯣꯏꯕ ꯌꯥꯝ ꯋꯥꯕꯅꯤ ꯄꯇꯤꯀꯣ ꯌꯦꯅꯤꯡꯉ ꯌꯥꯝꯃꯦ ꯑꯗꯨꯗ ꯑꯗꯨꯒ ꯀ꯭ꯂꯥꯁꯁꯨ ꯊꯦꯡꯅ ꯂꯣꯏꯑꯦ ꯀ꯭ꯂꯥꯁ ꯍꯧꯕꯁꯨ ꯉꯟꯅ ꯍꯧꯋꯦ ꯌꯥꯝ ꯋꯥꯕ ꯑꯗꯨꯒꯤꯅꯦ ꯏꯟꯖꯤꯅꯤꯌꯥꯔꯤꯡ ꯇꯝꯕ ꯌꯥꯝ ꯂꯨꯑꯦ ꯍꯥꯏ ꯑꯗꯨ ꯑꯗꯨꯗꯤꯅꯦ ꯌꯥꯝ ꯊꯕꯛ ꯌꯥꯝ ꯆꯤꯟꯕꯅꯦ ꯑꯗꯨꯒꯤ ꯂꯥꯏꯔꯤꯛ ꯄꯥꯅꯤꯡꯉꯥꯏꯁꯨ ꯁꯪꯗꯦ
ꯎꯝ ꯌꯥꯝ ꯄꯥꯔꯝꯃꯅꯤꯀꯣ
ꯍꯣꯏ ꯑꯦꯛꯖꯝ ꯃꯥꯇꯝꯃꯦꯅ ꯄꯥꯏꯌꯦ ꯄꯨꯡ ꯑꯦꯂꯚꯦꯟ ꯇꯨꯋꯜꯐ ꯑꯇꯣꯞꯄ ꯃꯇꯝꯗꯗꯤ ꯄꯥꯗꯦꯗ
ꯀꯩꯒꯤ
ꯋꯥꯔꯦꯗꯅ ꯑꯈꯣꯏꯁꯨꯣ
ꯄꯥꯎꯑꯣ ꯄꯥꯎꯑꯣ
ꯈꯜꯂꯣꯗꯅ ꯄꯨꯡ ꯅꯥꯏꯟꯗꯒꯤ ꯐꯥꯏꯚ ꯁꯤꯛꯁ ꯐꯥꯎ ꯀꯥꯕꯗꯣꯏꯁꯦ ꯑꯗꯨꯒ ꯄ꯭ꯔꯥꯛꯇꯤꯀꯦꯜ ꯌꯦꯅꯤꯡꯉꯥꯏꯁꯨ ꯂꯩꯌꯦ
ꯎꯝ
ꯃꯤ ꯑꯝꯕꯗꯤ ꯆꯈ꯭ꯔꯦ
ꯂꯩꯏꯌꯦ
ꯏꯕꯥꯅꯤ ꯀꯣꯜ ꯇꯥꯔꯕ ꯃꯥ ꯑꯁ ꯇꯥꯕ꯭ꯔꯣ
ꯑꯝꯍꯝꯍꯝꯍꯝ
ꯑꯟꯑꯣꯗꯤꯕꯜ ꯑꯥ
ꯗꯦꯕ
ꯇꯥꯕ꯭ꯔꯣ ꯏꯕꯥꯅꯤꯒꯤ ꯋꯥꯔꯤꯁꯦ
ꯇꯥꯌꯦ
ꯑꯁ ꯑꯗꯨꯗꯤ ꯌꯥꯝ ꯁꯥꯎꯔꯅꯤꯍꯦ ꯑꯩ ꯐꯒꯤ ꯇꯧꯋꯥꯅꯤꯗ ꯁꯦꯡꯅ ꯂꯧꯕꯤꯒꯗ ꯑꯩꯅ ꯍꯥꯏꯕ ꯋꯥꯔꯤꯁꯤꯡꯗ ꯖꯁꯁꯦ ꯗ꯭ꯔꯦꯁꯇꯅꯤ ꯐꯦꯔꯤ ꯃꯅꯤ ꯍꯥ ꯑꯩ ꯋꯥꯔꯤ ꯁꯥ ꯂꯤꯕꯤꯔꯣ ꯅꯪꯒꯤ